ꯍꯗ ꯄꯤ ꯌꯥꯔ ꯃꯥꯜꯂꯤ
ꯑꯥꯎ
ꯌꯥꯔ ꯌꯥ ꯆ ꯆꯥꯛꯇꯣꯛꯑꯒ ꯀꯨꯔꯤꯠ ꯂꯣꯏꯁꯤꯜꯂꯤ
ꯑ
ꯀꯔꯤ ꯆꯣ ꯌꯦꯟ ꯊꯣꯡꯕ ꯌꯦꯟꯕ꯭ꯔꯣꯒꯔꯣ ꯉꯣꯕ꯭ꯔꯣ ꯑꯉꯧꯕ ꯅꯠꯇꯦ ꯄꯨꯔꯥ ꯂꯩꯅ ꯊꯣꯡꯕꯗꯣ
ꯑ
ꯑ ꯍꯥꯎ ꯌꯥꯝꯅ ꯆꯕꯂꯣꯅꯦꯦ ꯆꯂꯔꯦ ꯉꯁꯥꯏꯒꯤ ꯀꯣ ꯋꯥꯗ ꯍꯪꯉꯤꯀꯣ ꯑꯥꯎ
ꯏꯀꯣ ꯑꯩꯉꯣꯟꯗ ꯆꯠꯄ ꯀꯔꯤ ꯑꯣꯏꯖꯔꯣ
ꯍꯗꯤꯅꯦ ꯂꯥꯎ ꯊꯥꯐꯝꯗꯤ ꯌꯥꯎꯗꯕꯅꯤꯅ ꯀꯃꯥꯏ ꯑꯣ ꯁꯤꯁꯦ ꯑꯩꯁꯨ ꯑꯃ ꯏꯃꯥꯟꯅꯕꯤ ꯑꯃꯒꯅꯦ ꯑꯩꯅ ꯀꯣꯜ ꯇꯧꯕꯗꯅꯦꯀꯣ ꯑꯩꯅ ꯉ ꯑꯗꯨ ꯑꯃꯨꯛꯅꯦ ꯃꯥꯒꯤ ꯁꯥꯏꯠꯇꯒꯤ ꯑꯃꯨꯛ ꯍꯜꯂꯒ ꯑꯃꯨꯛ ꯇꯥꯏꯌꯦꯕꯀꯣ ꯏꯁ ꯏꯁꯥꯏ ꯈꯣꯟꯖꯦꯜꯗꯣ ꯑꯃꯨꯛ ꯇꯥꯖꯩꯑꯕ
ꯑꯩꯁꯦ ꯇꯧꯕ ꯇꯣ ꯑꯩ ꯅꯉꯣꯟꯗ ꯀꯣꯜ ꯇꯧꯕꯗꯣ
ꯑꯥ
ꯑꯩ ꯅꯪꯉꯣꯟꯗ ꯍꯧꯖꯤꯛ ꯉꯔꯥꯡ ꯃꯇꯝꯗ ꯇꯣ ꯑꯩꯒꯤ ꯏꯁꯥꯝ ꯀꯣꯟꯗꯣ
ꯏ ꯊꯥꯟꯗ ꯇꯝ ꯀꯥꯕ ꯂꯕ ꯑꯣ ꯑꯩ ꯑꯩꯁꯨ ꯃꯃꯥꯡꯗ ꯇꯧꯈ꯭ꯔꯦ ꯑꯗꯨꯗꯣ ꯉꯥꯏꯍꯥꯛꯇꯪ ꯂꯩꯔꯒ ꯐꯒꯤꯈꯤꯕꯅꯦ
ꯑꯗ ꯍꯧꯖꯤꯛꯇꯤ ꯇꯧꯕ ꯌꯥꯗ꯭ꯔꯦꯗꯣ ꯃꯔꯔꯥꯗꯤ ꯅ ꯃꯅꯨꯡꯁꯥꯏ ꯀꯝꯗꯏ
ꯑ
ꯅꯪ ꯄꯥꯕ꯭ꯔꯥ
ꯍꯥ ꯀꯍꯕ ꯑꯩꯅ ꯃ ꯊꯔ ꯑꯣ ꯅꯪ ꯊꯥꯄꯗ ꯑꯣ ꯄꯥꯏ ꯄꯥꯏ ꯉ꯭ꯔ ꯅꯨꯡꯉꯥꯏꯒ ꯀꯔꯤ ꯌꯦꯤꯟꯖꯥꯡ ꯆꯥꯔꯒꯦ
ꯆꯗꯔꯤ ꯏꯗꯗꯤ
ꯑꯣ ꯆꯥꯗ꯭ꯔꯤꯌꯦꯦ ꯏꯊꯟꯗꯅ ꯊꯣꯡꯖꯦꯗꯣꯏꯔꯣ
ꯅꯠꯇꯦ ꯑꯩꯈꯣꯏ ꯌꯨꯝꯗ ꯂꯩꯗ ꯍꯥꯏꯗꯤ ꯑꯗꯨꯒꯤ ꯌꯦꯟꯁꯥꯡꯗꯤ ꯑꯗꯨꯝ ꯊꯣꯡ ꯂꯩꯔꯦ
ꯎ ꯉ ꯀꯃꯜꯁꯨꯣ ꯇꯔꯦꯣ ꯑꯣ ꯍꯣ ꯍꯣ ꯑꯩꯈꯣꯏꯒꯤꯅꯕꯨꯛ ꯑꯌꯨꯛꯇ ꯑꯉꯟꯕꯗ ꯃꯌꯥꯝ ꯉꯟꯇꯥ ꯉꯇꯥ ꯆꯠꯊꯣꯛꯅꯕꯒꯤ ꯅꯨꯡꯗꯥꯡꯁꯨ ꯑꯗꯨꯝ ꯉꯇꯥꯥꯛꯅ ꯆꯥꯏꯌꯦꯕ
ꯎꯝ
ꯎꯝ ꯑꯁ ꯑꯌꯨꯛꯇꯤ ꯇꯨꯍꯦꯟ ꯍꯧꯒꯠꯄꯒꯅꯤ ꯆꯥꯔꯤꯁꯦ ꯄꯨꯡ ꯇꯔꯦꯠ ꯃꯈꯥꯏꯗ ꯆꯥꯔꯦ
ꯑꯁ ꯌꯥꯝ ꯉꯟꯕ ꯆꯥꯏꯗ
ꯑꯥꯎ
ꯎꯝ
ꯇꯥ ꯕꯕꯥ ꯄꯨꯡ ꯅꯤꯄꯥꯟꯗꯒꯤ ꯁ꯭ꯀꯨꯜꯒꯤ ꯀ꯭ꯂꯥꯁ ꯍꯧꯕ ꯑꯅꯅꯣꯁꯤ ꯃꯥꯂꯦ ꯅꯁꯦ
ꯍ
ꯏꯃꯟꯕꯗ ꯍꯣꯔꯅꯤꯡ ꯆꯥꯕ ꯑꯣꯏꯔꯝꯅꯦꯕ ꯑꯗꯨꯗꯤ ꯑꯩꯈꯣꯏ ꯃꯁꯥꯁꯤꯁꯨ ꯍꯥꯟꯅ ꯑꯩꯈꯣꯏꯁꯦ ꯑꯗꯨꯝ ꯆꯥꯛꯁꯦ ꯉꯇꯥꯡ ꯑꯗꯨꯝ ꯆꯥꯒꯟꯕ ꯏꯃꯨꯡ ꯑꯣꯏꯕ ꯑꯗꯨꯒ ꯑꯩꯈꯣꯏꯅ ꯑꯉꯥꯡ ꯑꯣꯏꯔꯤꯀꯥꯟꯗ ꯑꯩꯈꯣꯏꯗꯣ ꯑꯌꯨꯛꯇ ꯁ꯭ꯀꯨꯜ ꯆꯠꯄꯗꯣ ꯑꯗꯨꯒꯤ ꯆꯥꯛꯄꯣ ꯑꯗꯨꯝ ꯉꯜꯂꯛꯈꯤꯕꯗꯒꯤ ꯑꯗꯒꯤ ꯃꯌꯥꯝ ꯂꯣꯏꯅ ꯆꯥꯛꯄꯣ ꯑꯗꯨꯝ ꯉꯜ ꯑꯗꯨꯝ ꯆꯥꯟꯅꯈ꯭ꯔꯦꯕ ꯑꯗꯨꯝ ꯍꯩꯅꯈ꯭ꯔꯕꯗꯣ ꯑꯗꯩ ꯆꯥꯛ ꯈꯤꯇꯪ ꯊꯦꯡꯊꯔꯗꯤ ꯆꯥꯛ ꯂꯥꯝꯃꯛꯄꯗꯣ ꯄꯨꯡ ꯄꯥꯥꯜꯂ ꯃꯥꯄꯟ ꯇꯥꯕ ꯃꯥꯄꯜ ꯑꯗꯨꯗꯥꯋꯥꯏꯒ ꯇꯥꯕꯥꯎꯗꯒ ꯆꯥꯛ ꯆꯥꯗꯗꯤ ꯑꯁ ꯀꯝꯕꯔꯪꯒꯥ ꯑꯣꯒꯅꯦ ꯑꯁ ꯌꯥꯌꯥꯖ ꯅꯀꯥꯗ꯭ꯔꯦ ꯋꯥ ꯍ
ꯍꯥꯏꯗꯤ ꯀꯗꯤ ꯀ ꯊꯝꯕ ꯈꯥꯇꯦ ꯭ꯟꯗꯥꯗꯔꯦꯕ ꯑꯗꯨꯗꯤ ꯑꯣ
ꯎꯝ ꯎꯝ ꯑ ꯍꯧꯖꯤꯣꯏꯇꯤ ꯑꯩ ꯉꯥꯡꯈ꯭ꯔꯦꯀꯣ ꯑꯁꯤ ꯂꯣꯏꯕ ꯑꯃ ꯇꯞꯅꯏ ꯉꯥꯡꯒꯦ ꯑꯗꯨꯕꯨ
ꯍꯧꯖꯤꯛ ꯑꯩꯈ ꯀꯇ꯭ꯔꯣꯝꯗꯣ
ꯝ
ꯇꯝꯣꯇꯥꯕꯣ
ꯎꯝ
ꯍꯣꯏ
ꯀ ꯣꯂꯣꯝꯁꯦ
ꯍꯁ ꯑꯥ ꯇ ꯑꯩꯀꯣꯗ ꯏꯀꯨ ꯑꯗꯨꯝ ꯆꯠꯂꯦꯕ ꯑꯣ ꯑꯦꯁ ꯑꯩꯅꯁꯨ ꯑꯃꯨꯛ ꯇꯥꯔꯛꯑꯦ ꯅꯪꯒꯤ ꯏꯀꯣ ꯆꯠꯄꯗꯣ ꯏꯀꯣ ꯑꯗꯨꯝ ꯆꯠꯂꯣ ꯍꯥꯏꯕꯗꯣ ꯍꯣꯏ ꯅꯉꯣꯟꯗ ꯇꯥꯕꯗꯣ ꯑꯩꯉꯣꯟꯗꯁꯨ ꯑꯃꯨꯛ ꯇꯥꯔꯛꯑꯦ
ꯑꯗꯨꯒꯤꯅꯤ ꯉꯁꯥꯏ ꯑꯩꯈꯣꯏꯅ ꯉꯥꯅꯥ ꯃꯇꯝꯗꯤ ꯌꯥꯝ ꯅꯨꯡꯉꯥꯏꯅ ꯉꯥꯡ ꯅꯥꯅ
ꯑꯧ ꯑꯍꯥꯟꯕꯒꯤꯗꯣ
ꯑꯧ ꯉꯁꯥꯏ ꯑꯞꯇꯔꯅꯨꯟ ꯉꯥꯡꯕꯗꯣ
ꯍꯣꯏ
ꯈꯪꯗꯦ ꯑꯩ ꯀꯔꯤꯒꯤꯔ
ꯌꯥꯏ ꯀꯒ꯭ꯔ ꯑꯗꯨꯅꯤ ꯀꯃꯥꯏꯅ ꯇꯧꯔꯤꯅꯣ ꯈꯪꯗꯦ ꯊꯥꯕꯁꯨ ꯌꯥꯎꯗꯦꯗꯅꯀꯣ ꯁꯤꯒꯤ ꯀꯣꯜ ꯇꯧꯕꯁꯤꯗꯤ ꯂꯥ ꯊꯥꯔꯗꯤ ꯑꯃꯨꯛ ꯏꯀꯣ ꯆꯠꯄꯗꯣ ꯀꯩꯒꯤꯅꯣꯗꯣ ꯃꯔꯝꯗꯣ ꯈꯪꯗ꯭ꯔꯦꯗ ꯂꯥꯑꯣ ꯊꯥꯕꯝꯗꯤ ꯌꯥꯎꯗꯕꯅꯤꯅ
ꯐꯔꯛꯄ꯭ꯔꯥ ꯌꯦꯡꯕ ꯅꯠꯇꯅ ꯎꯄꯥꯏ ꯂꯩꯇꯣꯏꯅꯦ
ꯑꯗꯣ ꯅꯪ ꯉꯁꯤ ꯅꯨꯡꯉꯥꯏꯔꯤꯕ꯭ꯔꯣ
ꯑꯧ ꯑꯥ
ꯑꯗꯨ ꯃꯇꯥꯡꯗ ꯑꯁꯥꯏꯗꯤ ꯌꯥꯝꯅ ꯅꯪꯕꯨ ꯌꯥꯝ ꯅꯤꯡꯉꯅꯦ ꯎꯝ ꯍꯥꯏꯗꯤ
ꯍꯥꯏꯗꯤ ꯈꯨꯣꯟꯖꯦꯜꯁꯤ ꯌꯥꯝ ꯐꯖꯩꯌꯦ ꯑꯗꯨꯒꯥ
ꯃꯤꯁꯤ ꯌꯥꯝ
ꯃꯤꯁꯤ ꯌꯥꯝ ꯐꯔꯌꯦ ꯅꯪꯁꯦ ꯑꯗꯨꯝ ꯂꯥꯔꯣꯝꯗꯒ ꯈꯪꯉꯦꯕ ꯑꯣ ꯑꯣ
ꯑꯩꯕꯨꯗꯤ
ꯅꯥꯪꯁꯤ ꯌꯥꯝ ꯐꯩꯗ
ꯀꯥꯗꯦ ꯑꯩ ꯑꯍꯟꯗꯤ ꯑꯣꯏꯕꯅꯤꯅꯀꯣ
ꯑꯧ
ꯎꯝ
ꯅꯪꯁꯨ ꯌꯥꯝ ꯐꯩꯗ ꯒ꯭ꯌꯥꯟ ꯌꯥꯝ ꯇꯥꯏ ꯋꯥꯔꯤ ꯁꯥꯟꯅꯕ ꯌꯥꯝ ꯅꯨꯡꯉꯥꯏ
ꯎꯝ ꯑꯩ ꯋꯥꯔꯤ ꯁꯥꯅꯕꯨ
ꯇꯥꯕꯣ
ꯅꯅꯥ ꯍꯥꯏꯕ ꯃꯇꯝꯝꯗ ꯇꯥꯕ ꯑꯩꯅ ꯍꯥꯏꯕ ꯃꯇꯝ ꯇꯥꯕ ꯅꯪꯁꯨ ꯅꯪꯁꯤ ꯌꯥꯝꯅ ꯀꯔꯤ ꯍꯥꯏꯁꯤꯔ ꯅꯪ ꯆꯍꯤ ꯑꯣꯏꯔꯁꯨ ꯅꯪꯁꯤ ꯌꯥꯝ ꯒꯌꯥꯟ ꯇꯥꯏ ꯍꯥꯏꯇꯥꯔꯦ
ꯐꯩ ꯍꯥꯏ ꯇꯔꯦ ꯊ ꯌꯨ ꯊꯦꯡꯀ꯭ꯌꯨ ꯋꯦꯜꯀꯝ
ꯑꯗꯨꯕꯨ ꯆꯨꯝꯗ꯭ꯔ
ꯕ ꯆꯨꯝꯗ꯭ꯔꯣ ꯈꯪꯗꯦꯗ ꯋꯥꯔꯤ ꯁꯥꯅ ꯉꯥꯡꯅꯕ ꯃꯇꯝꯗ ꯈꯪꯅꯕ ꯆꯥꯅꯕ ꯂꯩꯕꯅꯦ ꯑ ꯍꯣꯏ ꯋꯥꯔꯤ ꯁꯥꯟꯅꯕꯗꯗꯤ ꯍꯣꯏ ꯆꯥꯟꯅꯕꯗꯣ
ꯎꯝ
ꯎꯝ ꯍꯣꯏ ꯑꯗꯨꯕꯨꯗꯤ ꯎꯟ ꯉꯥꯡꯅꯕ ꯃꯇꯝꯗ ꯅꯨꯡꯉꯥꯏꯇꯕ ꯆꯥꯅꯥꯕ ꯆꯥꯅꯥꯕ ꯂꯩꯅꯦꯀꯣ ꯑꯗꯨ ꯇꯧꯗꯤꯔꯣ ꯃꯤꯗꯤ ꯋꯥꯔꯤ ꯁꯥꯕꯗꯣꯒ ꯆꯞ ꯆꯞꯀ ꯂꯦꯞꯄꯗꯣ ꯇꯧꯗꯦꯗ
ꯈꯪꯗꯦ ꯅꯪ
ꯈꯪꯗꯤ ꯅꯪꯁꯦ ꯋꯥꯔꯤꯁꯤ ꯁꯅꯔꯝꯗꯣ ꯎꯟ ꯁꯣꯅ ꯍꯥꯏꯅ ꯅꯦꯆꯔꯜꯂꯤꯒꯤ ꯁꯅꯥꯄꯟꯗꯗꯣ ꯑ ꯌꯥꯝ ꯅꯨꯡꯉꯥꯏꯌꯦ ꯀꯔꯤ ꯍꯥꯏꯗ꯭ꯔꯥ ꯍꯣꯏ ꯑꯇ ꯁꯅꯕꯗꯣ ꯑ
ꯁꯪꯖꯗ
ꯑꯗꯝ
ꯉꯥꯡꯁꯤꯦ ꯄꯅꯦꯁꯂꯤ ꯆꯨꯝꯅ ꯈꯔ ꯑꯩꯈꯣꯏꯅꯤ ꯍꯥꯏꯅꯕ ꯃꯇꯝꯗ ꯑꯗꯨꯝ ꯈꯪꯅꯕꯗꯣ ꯎꯝ ꯑꯗꯨꯝ ꯇꯧꯕ
ꯑꯣ ꯑꯗꯨꯏ ꯀꯣꯟꯇꯔꯨꯛꯅꯦ ꯑꯅꯧꯕ ꯁꯥ ꯑꯅꯧꯕ ꯅꯣꯏ ꯍꯦꯅ ꯅꯪ ꯁꯥꯎꯅꯨꯀꯣ ꯑꯦ ꯁꯥꯎꯗꯦ ꯁꯥꯎꯗꯦ ꯁꯥꯎꯗꯦ ꯀꯥꯏ ꯃꯔꯝ ꯌꯥꯎꯗꯦꯗ
ꯎꯝ
ꯎꯝ ꯍꯥꯏꯇꯤ ꯆꯨꯝꯅ ꯉ ꯆꯨꯝꯅ ꯀꯗ꯭ꯔꯥ ꯑꯩꯣꯏꯅꯤ ꯋꯥꯔꯤ ꯀꯩꯁꯨ ꯃꯅꯨꯡꯒꯤ ꯀꯩꯁꯨ ꯆꯪꯕ ꯋꯥ ꯅꯠꯇꯦꯕ ꯎꯝ ꯎꯝꯗꯦ ꯑ ꯅꯍꯥꯡꯁꯨ ꯋꯥꯈꯠꯂꯛꯀꯦꯅ ꯋꯥꯈꯠꯂꯛꯀꯦꯅ ꯐꯖꯅ ꯍꯥꯏꯅꯀꯣ ꯎ ꯑꯩꯈꯣꯏꯅꯤ ꯍꯥꯏꯕꯁꯤ ꯀꯔꯤ ꯋꯥ ꯌꯥꯝꯁꯨ ꯍꯥꯏꯕ ꯅꯠꯇꯦ ꯍꯣꯏ ꯏꯕꯥꯅꯤꯗꯤ ꯑ ꯁ꯭ꯀꯨꯜ ꯂꯥꯏꯔꯤꯛ ꯇꯝꯉꯩ ꯃꯇꯥꯡꯗ ꯈ ꯇꯅꯤꯗꯨꯅ ꯉꯁꯥꯏ ꯁꯥꯔꯏꯗꯣꯅꯦꯝ ꯎꯝ ꯅꯪꯆꯤꯟ ꯏꯅꯥꯎ ꯀꯩꯌꯥ ꯂꯩꯕ꯭ꯔꯥ ꯅꯪ ꯑꯩ ꯂꯩ ꯀꯩ ꯂꯩꯕ꯭ꯔꯥ ꯀꯔꯤ ꯇꯧꯔꯤꯕ꯭ꯔꯥ ꯍꯣꯏ ꯀꯔꯤ ꯀꯔꯤ ꯀꯣꯂꯦꯖꯇ ꯇꯝꯃꯛꯏ ꯑꯗꯗꯒꯤ ꯀꯔꯤ ꯇꯝꯗꯣꯏꯅꯣ ꯀꯔꯤ ꯁꯕꯖꯦꯛ ꯂꯧꯏꯤ ꯁꯤ ꯈꯛꯇꯅꯤꯗꯅ
ꯑꯗꯨ ꯑꯗꯨꯅꯦ
ꯋꯥꯔꯤꯔꯤꯅꯅꯨꯡꯉꯥꯏ ꯃꯗ ꯐꯣꯟꯐꯧꯗ ꯃꯊꯟ ꯇꯠꯆꯈ꯭ꯔꯕꯅꯦ ꯀꯅ꯭ꯔ ꯈ ꯑꯩꯗ ꯇꯦꯃꯊ ꯇ ꯀꯔꯤ
ꯑꯩ ꯑꯩ ꯀꯩꯅꯣꯅꯦ ꯑꯩꯗꯤ ꯏꯊꯟꯗ ꯋꯥ ꯉꯥꯡ ꯂꯩꯔꯝꯃꯤꯅ ꯇꯧꯔꯀꯥꯟꯗ ꯃꯨꯠ ꯂꯩꯔꯝꯃꯤꯅꯦ
ꯑꯁ ꯀꯔꯤ ꯑꯗꯨꯒ ꯅꯠꯇꯦꯍ ꯀꯩꯅꯣ
ꯑꯥ ꯃꯤ ꯃꯉꯥ ꯐꯥꯎ ꯃꯇꯝ ꯆꯠꯄ ꯍꯥꯡꯈꯤꯗꯤ ꯑ
ꯅꯠꯇꯦ ꯑꯩꯈꯣꯏꯅ ꯍꯪꯅꯕꯗꯣ ꯀꯔꯤ ꯂꯝꯕꯤ ꯀꯔꯤ ꯂꯝꯕꯤ ꯀꯔꯤꯁꯨ ꯂꯩꯇꯦ ꯅꯪꯒꯤ ꯃꯤꯡ ꯑꯗ
ꯍ ꯀꯨꯠꯅꯤꯁꯦ ꯄꯨꯞ ꯅꯪꯁꯦ ꯌꯥꯝ ꯍꯥꯏꯩꯌꯦꯕ ꯀꯃꯥꯏ
ꯀꯕꯤ ꯑꯦꯁ꯭ꯔ ꯅ ꯀꯕꯤ ꯇꯝ꯭ꯔ ꯅ ꯃ ꯆꯤꯟ ꯏꯅꯥꯎ ꯀꯩ ꯑꯋꯥꯛꯇꯅꯦ ꯀꯩꯁꯨ ꯂꯝꯕꯤ ꯑꯇꯧꯕꯄ ꯁꯨꯂ ꯂꯩꯇꯦ ꯑꯩꯈꯣꯏꯅꯤꯁꯦ
ꯑ
ꯑꯗꯨꯗꯐꯥꯎ
ꯑꯗꯨ ꯐꯥꯎ ꯃꯇꯝ ꯆꯥꯄꯩ ꯈꯪꯗꯦ ꯍꯣꯏ ꯑꯇꯩ ꯑꯇꯣꯞꯄ ꯋꯥꯔꯤꯒ ꯌꯥꯎꯁꯜꯂꯛꯑꯗꯤ ꯑꯗꯩ ꯆꯥꯛ ꯌꯦꯟꯖꯥꯡꯒꯤ ꯋꯥꯔꯤ ꯑꯗꯒꯤ ꯂꯝꯒꯤ ꯋꯥꯔꯤ ꯀꯣꯏꯕ ꯆꯠꯄꯩ ꯃꯔꯤꯒ ꯌꯥꯎꯔꯛꯑꯗꯤ ꯑꯛꯇ ꯄꯨꯡꯁꯦ ꯃꯌꯥꯝ ꯁꯥꯡꯅꯗꯣꯏ ꯑꯣꯖꯥꯠꯅꯤ ꯐꯒ ꯑ ꯍꯣꯏꯅꯤ ꯉꯝꯕꯔꯣ
ꯇꯥꯕꯔ
ꯇꯥꯏꯌꯦ ꯇꯥꯏꯌꯦ
ꯑꯩꯈꯣꯏꯗꯤ ꯉꯥꯡꯕꯗꯣ ꯅꯁꯤꯅꯥꯎꯒ꯭ꯌꯥ ꯂꯩꯌꯦ ꯅꯪ ꯀꯔꯤꯗ
ꯅꯪ ꯀꯕ꯭ꯔꯤ ꯊꯝꯃꯤꯕꯔ ꯃꯥꯅꯦ ꯑꯗꯨ ꯍꯅꯤ
ꯑꯗꯨ ꯐꯥꯎ ꯋꯥꯔꯤ ꯌꯨꯝ ꯇꯝꯗ ꯌꯥꯝ ꯇꯝꯃꯦꯗꯨꯕꯨ
ꯑꯁ ꯈꯪꯗ꯭ꯔꯦ ꯑꯩꯈꯣꯏꯗꯤ ꯏꯟꯅ ꯗꯨꯕꯩ ꯇ ꯃꯥꯔꯦ ꯄꯁꯦ ꯀꯔꯤ ꯃꯈꯜꯅꯣ ꯅꯪꯒꯤ ꯋꯥꯔꯤꯁꯦ
ꯅꯪꯗꯤ ꯌꯥꯝ ꯒ꯭ꯌꯥꯟ ꯌꯥꯝ ꯈꯪ ꯅꯪꯁꯦ ꯀꯔꯤ ꯍꯥꯏꯁꯤꯔ ꯒ꯭ꯌꯥꯟ ꯌꯥꯝ ꯇꯥꯑ ꯃꯥꯜꯂꯦ ꯅꯪꯁꯦ
ꯑꯣ
ꯎꯝ
ꯍꯣꯏ
ꯍꯥꯏꯗꯤ ꯃꯤ ꯍꯥꯏꯕꯁ ꯀꯔꯤ ꯍꯥꯏꯁꯤ꯭ꯔꯥ ꯀꯣꯜ ꯇꯧꯕꯗ ꯑꯗꯨꯝ ꯈꯪꯕꯅꯤꯗ ꯑꯗꯨꯝ ꯉꯅꯕꯗꯣ
ꯝꯗꯕ꯭ꯔꯥ ꯍꯥꯏ ꯂꯣ ꯅꯪꯁꯤ ꯌꯥꯝꯅ ꯆꯥꯝꯕ ꯃꯥꯜꯂꯦ ꯑꯩ ꯄꯤ ꯑꯩ ꯑꯩꯁꯨ ꯋꯥ ꯋꯥꯥꯡꯕꯁꯨ ꯌꯥꯏ
ꯍꯩꯇꯦꯕ
ꯑꯩꯁꯨꯅꯦ ꯃꯤꯒ ꯋꯥꯔꯤ ꯌꯥꯝ ꯁꯥꯗꯤꯌꯦ ꯑꯗꯣ ꯏꯕꯥꯅꯤ ꯁꯥꯕꯗꯤ ꯖꯔ ꯖꯔ ꯖꯔ ꯆꯠꯂꯤ ꯀꯃꯥꯏꯅ ꯇꯧꯅꯣ ꯈꯪꯗꯦ
ꯎꯝ ꯑꯗꯨꯒ ꯑꯣꯏꯁꯨ ꯑꯣꯏꯔꯦ ꯑꯗꯨꯗꯤ ꯃꯤ ꯊꯦꯝ ꯑꯃ ꯍꯥꯏꯕꯗꯣ
ꯎꯝ
ꯑꯗꯨ ꯃꯊꯦ ꯑꯃ ꯍꯥꯏꯕ ꯌꯥꯥꯗꯦ ꯑꯩ ꯑꯩꯗꯤ ꯅꯠꯇꯦꯀꯣ
ꯍꯣꯏ
ꯅꯍꯥꯟꯁꯨ ꯈꯪꯅꯕꯅꯤꯗ ꯉꯁꯥꯏ ꯀꯣꯜ ꯇꯧꯕꯗꯣ
ꯑꯥꯎ ꯈꯪꯉꯦ ꯈꯪꯉꯦ
ꯑꯩꯗꯤ ꯁꯦꯡꯉ ꯁꯦꯡ ꯉꯥꯡ ꯑꯃꯅꯦ
ꯍꯣꯏ ꯁꯦꯡ ꯁꯦꯡꯅ ꯉꯥꯡꯗꯧꯅꯤꯗ
ꯎꯝ ꯑꯗꯨ ꯉꯁꯥꯏ ꯑꯁꯤꯝꯊꯪꯗꯗꯨ ꯑꯩ ꯍꯥꯏꯔꯛ ꯀꯦꯀꯣ ꯉꯁꯥꯏ ꯑꯣꯣꯔꯦꯟꯗꯣ ꯍꯌꯦꯡ ꯑꯃꯨꯗ ꯍꯥꯏꯔꯛꯒꯦꯀꯣ
ꯍꯣꯏ ꯍꯣꯏ ꯍꯣꯏ ꯍꯣꯏ
ꯎꯝ ꯑꯗ